ꯍꯜꯂꯣ ꯇꯥꯕ꯭ꯔꯣ
ꯇꯥꯔꯦ ꯇꯥꯔꯦ
ꯄꯦꯖꯣꯔꯃꯤꯅꯥ
ꯑꯝ ꯂꯦꯛꯄꯅꯤ
ꯀꯩꯅꯣ ꯍꯥꯏꯁꯨ ꯀꯩ ꯀꯩ ꯂꯥꯏꯔꯤꯛꯅꯣꯅꯦ
ꯆꯥꯛ ꯆꯥꯗ꯭ꯔꯤꯉꯣ ꯃꯉꯥ ꯌꯦꯟ ꯀꯦꯖꯤ ꯇꯪꯈꯥꯏ ꯑꯃ ꯊꯣꯡꯉꯦ ꯃꯉꯥꯟ ꯆꯔ ꯁꯥꯟꯅꯖꯈꯤ ꯉꯥꯏ
ꯑꯦ ꯐꯖꯗ꯭ꯔꯔꯤꯍꯦ ꯀꯅꯥꯅ ꯊꯣꯡꯉꯤꯕ ꯌꯦꯅ ꯑꯗꯨꯒ
ꯑꯩ ꯊꯣꯡꯉꯏꯅꯤ ꯀꯩꯅꯣ ꯑꯣꯏꯔꯦ ꯆꯥꯗꯕꯗ ꯉꯥꯏꯔ ꯂꯥꯛꯀꯦꯔꯣ
ꯄꯥꯔ ꯀꯦꯅꯦ ꯀ ꯅꯨꯨ ꯃꯤ ꯀꯌꯥꯁꯥꯏꯅꯣ
ꯑꯩꯈꯣꯏ ꯑꯍꯨꯝꯅꯦ ꯑꯃꯗꯤ ꯔꯣꯍꯤꯠꯇꯨ ꯆꯥꯅꯤꯡꯗ꯭ꯔꯦ ꯑꯩꯈꯣꯏ ꯅꯗꯪ ꯆꯥꯗꯣꯏꯅꯤ ꯀꯦꯖꯤꯗ ꯈꯥꯏ
ꯅꯕꯥꯅꯤ ꯈꯛꯇ
ꯎꯝ
ꯏꯁꯁ ꯑꯗꯨꯕꯥꯅꯤ ꯈꯔ ꯐꯨꯊꯔꯒꯦ ꯁꯤꯅꯦꯅ ꯅꯣꯏ ꯈꯜꯂꯤꯂꯁꯤꯗꯤ
ꯑꯦꯁ ꯀꯨꯏꯂꯤ ꯎ ꯊꯥꯎꯖꯈ ꯂꯩꯁꯨ ꯉꯥꯡꯁꯤ ꯁꯤꯒꯤ ꯉꯔꯥꯡꯗꯩ ꯉꯁꯤ ꯐꯥꯏꯕꯗ ꯐꯥꯏꯕꯗ ꯑꯗꯨꯒ ꯆꯥꯁꯤꯅ
ꯌꯥꯔꯣꯏ ꯌꯥꯔꯣꯏ ꯅꯣꯏ ꯑꯗꯨꯃꯥꯏꯅ ꯁꯨꯝ ꯇꯧ ꯂꯩꯑꯗꯤ ꯅꯣꯡꯃꯇ ꯋꯥꯋꯥꯛꯀꯤꯡ ꯑꯃ ꯆꯦꯟꯕ ꯁꯥꯟꯅꯕ ꯈꯣꯠꯅꯕꯁꯨ ꯇꯧꯗꯦ ꯍꯨꯃꯥꯡꯁꯨ ꯇꯥꯍꯟꯗꯦ ꯊꯥꯎꯗꯣ ꯁꯨꯝ ꯆꯥꯥꯁꯜꯂꯗꯤ
ꯁꯤꯗ ꯁꯤꯗ ꯄꯁꯥ ꯇꯂ ꯈꯣꯡꯗ ꯂꯩ
ꯏ ꯐꯖꯗ꯭ꯔꯦꯍꯦ ꯀꯩꯅꯣ ꯀꯔꯤ ꯅꯣꯏ ꯅꯪ ꯀꯩꯅꯣ ꯍꯟꯗꯛꯅꯦ ꯊꯥꯕꯗꯥꯏꯅꯦ
ꯊꯥꯏ
ꯀꯃꯥꯏ ꯀꯃꯥꯏꯅ ꯇꯧꯔꯤꯒ ꯑꯗꯨꯕꯣ
ꯑꯁ ꯈꯪꯗꯦꯗ ꯑꯗꯨꯛ ꯌꯥꯝ ꯄꯥꯔ ꯆꯠꯄꯕꯨꯣ ꯀꯣꯏꯁꯟ ꯆꯥꯝꯃꯩ ꯃꯅꯨꯡꯗꯨꯗ ꯄꯥꯔꯠ ꯇꯨ ꯆꯥꯝꯃ ꯀꯣꯏꯁꯟ ꯆꯥꯝꯃ ꯃꯅꯨꯡꯗ ꯀꯁꯟ ꯇꯔꯥꯃꯉꯥ ꯍꯦꯟꯅ ꯈꯪꯕ ꯌꯥꯎꯗꯦ ꯊꯥꯡꯩ ꯁꯦꯡꯅ ꯈꯪꯕ ꯍꯦꯛꯇꯣ ꯀꯣꯏꯁꯟ ꯄꯦꯇꯔꯟꯗꯨꯁꯨ ꯄꯨꯛ ꯊꯨꯒꯥꯏꯔꯒ ꯌꯥꯃꯤꯥꯔꯦ ꯍꯟꯗꯛꯀꯤ ꯅꯨꯡꯉꯥꯏ ꯍꯥꯏꯕ ꯀꯔꯝ ꯌꯥꯎꯅꯗꯦ ꯀꯂꯨꯤꯅꯦ ꯄꯥꯔꯠ ꯋꯥꯟꯒꯨꯝꯗꯒꯤ ꯀꯩꯅꯣ ꯇꯧꯔꯀꯥꯟꯗ
ꯎꯝ ꯍꯟꯗꯛ ꯍꯟꯗꯛꯁꯦ ꯄꯤ ꯑꯩꯩꯆ ꯗꯤ ꯐꯅꯥꯝ ꯀꯧꯒꯤ ꯃꯥ ꯃꯥꯜꯂꯤꯗ
ꯍꯟꯗꯛ ꯑꯃꯨꯛ ꯀꯧꯔ ꯍꯟꯗꯛ ꯃꯣꯏ ꯑꯩꯈꯣꯏ ꯁꯤꯠ ꯀꯨꯟ ꯃꯔꯤ ꯀꯨꯟ ꯃꯉꯥꯗꯤ ꯌꯧꯔꯣꯏ ꯀꯧꯅꯤ ꯑꯗꯣ ꯃꯊꯪꯗꯒꯤ ꯃꯊꯪ ꯀꯧꯕꯗ ꯀꯧꯕ ꯀꯥꯟꯅꯤ ꯁꯤꯗ ꯑꯃꯔꯣ
ꯁꯤꯗ ꯍꯟꯗꯛ ꯐꯖꯅ ꯀꯧꯈꯤꯕꯩꯔꯥ
ꯑꯦ ꯃꯃꯥꯡꯗ ꯌꯥꯡꯈꯩ ꯍꯦꯟ ꯀꯧꯈ꯭ꯔꯦ ꯍꯟꯗꯛ ꯍꯟꯗꯛ ꯀꯧꯗꯣꯏꯁꯤꯁꯨ ꯀꯨꯟ ꯍꯦꯟꯅꯅꯤ ꯀꯧꯗꯣꯏꯁꯦ ꯑꯗꯣ ꯃꯊꯪꯗꯩꯗꯤ ꯃꯊꯪꯗꯩꯗꯤ ꯐꯖꯅ ꯃꯊꯪꯗꯩꯗꯤ ꯐꯖꯅ ꯀꯩꯅꯣ ꯇꯧꯔꯔꯣꯏꯕ
ꯎꯝ
ꯑꯣ
ꯅꯪ ꯂꯩꯔꯤ ꯀꯅꯥ ꯀꯅꯥ ꯂꯩꯔꯤꯅꯣ ꯍꯧꯖꯤꯛꯄꯣ
ꯑꯩꯒ ꯃꯉꯥꯟꯒ ꯑꯩꯒ ꯃꯉꯥꯟꯒ ꯀꯩꯅꯣꯒ ꯔꯣꯍꯤꯠ ꯀ
ꯑꯣ ꯑꯣ ꯃꯥ ꯀꯩꯗꯧꯔꯦ ꯍꯥꯏꯅꫭ ꯃꯌꯨꯝ ꯀꯨꯝꯈ꯭ꯔꯤꯕꯣ
ꯃꯌꯥꯝꯕ ꯂꯨꯍꫭꯡꯅꯦꯌꯦ
ꯀꯝꯒꯥꯟꯗ
ꯅꯕꯦꯝꯕꯔꯗ ꯍꯥꯏ
ꯑꯣ ꯎꯝ ꯈꯪꯗ꯭ꯔꯦꯗ ꯅꯣꯏꯗꯤ ꯅꯪ ꯀꯩꯅꯣꯒꯤ ꯀꯦꯇ꯭ꯔꯤꯟꯒꯤ ꯍꯦꯛ ꯆꯠꯄꯗꯨꯕꯨ ꯆꯠꯂꯤꯕꯣ ꯀꯃꯥꯏ ꯀꯃꯥꯏ ꯇꯧꯔꯤꯒꯦ
ꯆꯠꯂꯤ ꯅꯍꯥꯟ ꯊꯤꯠꯀ ꯇ꯭ꯋꯦꯟꯇꯤ ꯁꯤꯛꯁꯇ ꯆꯠꯄꯩ ꯆꯠꯇ꯭ꯔꯤꯕꫭ
ꯎꯝ ꯅ ꯀꯃꯥꯏꯅ ꯀꯩꯅꯣ ꯇꯧꯒꯦꯕ ꯍꯥꯏꯗꯤ ꯅꯣꯏꯗꯨ ꯆꯪꯕ ꯍꯧꯕ ꯈꯣꯠꯄꯗꯣ ꯀꯅꯥꯅ ꯀꯃꯥꯏꯅ ꯇꯧ ꯂꯧꯔ ꯄꯨꯁꯤꯜꯂꯤꯅꫭꯕ
ꯃꯅꯤꯅ ꯇꯧꯕꯅꯤꯗ ꯑꯅꯤ ꯇꯧꯔꯝꯃꯣꯏ ꯁꯉꯥꯏꯗ ꯍꯥꯏꯐꯦꯠ ꯐꯣꯝ ꯑꯃ ꯇꯧꯔꯑꯒ ꯀꯩꯅꯣ ꯇꯧꯔꯒ ꯃꯤꯡ ꯆꯟ ꯃꯤꯡꯆꯟ ꯃꯤꯡ ꯆꯟ ꯃꯁꯦꯡꯕꯩꯗꯤ ꯂꯨꯄꯥ ꯆꯥꯝꯃꯉꯥ ꯂꯧꯕꯅꯦ ꯃꯣꯏ ꯃꯤꯡ ꯆꯟꯕꯒꯤ ꯃꯣꯏ ꯁꯉꯥꯏꯗ ꯑꯗꯨꯒꯤ ꯂꯧꯔ ꯃꯥꯅ ꯇꯧꯔꯒ ꯂꯧꯕꯨꯗꯤ ꯂꯧꯗ꯭ꯔꯦ ꯑꯗꯨꯝ ꯐꯣꯝ ꯄꯤꯁꯜꯂꯒ ꯑꯗꯨꯝ ꯑꯗꯩ ꯑꯗꯨꯝ ꯑꯩꯈꯣꯏ ꯒ꯭ꯔꯨꯞ ꯁꯤꯗꯩ ꯒ꯭ꯔꯨꯞ ꯁꯦꯝꯃ ꯑꯗꯨꯝ ꯆꯠꯂꯤ ꯑꯩꯈꯣꯏ ꯑꯩꯈꯣꯏ ꯇꯔꯦꯠ ꯅꯤꯄꯥꯥꯟꯃꯨꯛ ꯂꯩ ꯅꯤꯄꯥꯟ ꯃꯥꯞ ꯈꫭꯏ ꯑꯩꯈꯣꯏ ꯇ꯭ꯔꯥ ꯌꯧꯔꯝꯒꯗꯥ ꯑꯩꯈꯣꯏꯒ꯭ꯔꯨꯞ ꯑꯩꯈꯣꯏꯇ꯭ꯔꯥꯃꯨꯛ ꯑꯣꯏꯔꯝꯒꯅꯤ ꯑꯗꯣ ꯑꯃꯨꯛ ꯑꯃꯨꯛ ꯃꯤ ꯃꯉꯥꯏ ꯂꯥꯛ ꯀꯥꯟꯗ ꯍꯥꯟꯅ ꯑꯍꯥꯟꯕ ꯍꯍꯥꯟ ꯊꯥꯒꯅꯤ ꯑꯗꯨꯒ ꯃꯤ ꯃꯊꯪꯒꯤ ꯒ꯭ꯔꯨꯞꯇ ꯑꯃꯨꯛ ꯃꯊꯪ ꯋꯥꯠꯍꯧꯕꯗꫭ ꯊꯥꯔꯅꯤ
ꯑꯣ ꯑꯗꯨꯗꯤ ꯅꯣꯏ ꯃꯣꯏ ꯍꯥꯏꯗꯤ ꯗ꯭ꯔꯦꯁ ꯅꯨꯡꯒ ꯅꯥꯏꯕ꯭ꯔꯥꯅ ꯅꯠꯇ꯭ꯔꯒꯅ ꯀꯃꯥꯏꯅ ꯀꯩꯅꯣ ꯇꯧꯒꯦꯕ
ꯎ ꯗ꯭ꯔꯦꯁ ꯍꯥꯏ ꯈꯣꯡꯒ꯭ꯔꯥꯎ ꯈꯣꯡꯒ꯭ꯔꯥꯎ ꯐꯣꯔꯃꯦꯜ ꯕ꯭ꯂꯦꯛ ꯑꯃ ꯑꯗꯩ ꯐꯨꯔꯤꯠ ꯐꯨꯔꯤꯠꯅ ꯗꯤꯞꯕꯂꯨ ꯍꯥꯏꯒꯗ꯭ꯔꯥ ꯕꯂꯨ ꯑꯃ ꯀꯩꯅꯣꯒꯤꯗꫭ ꯍꯥꯟꯅ ꯑꯉꯥꯡꯕ ꯑꯣꯏꯔꯝꯕꯅꯦ ꯑꯗꯣ ꯍꯧꯖꯤꯛ ꯑꯃꯨꯛ ꯁꯤꯟꯗꯣꯛꯈ꯭ꯔꯦ
ꯑꯣ ꯑꯗꯨ ꯀꯩꯅꯣꯗꯤ ꯗ꯭ꯔꯤ ꯗ꯭ꯔꯦꯁ ꯀꯨꯝꯕꯒꯤꯗꯤ ꯏꯁꯥ ꯏꯁꯥꯅ ꯑꯗꯨꯝ ꯇꯨꯖꯕ꯭ꯔꯥ ꯅꯠꯇ꯭ꯔꯒꯅ ꯃꯣꯏ ꯅꯣꯏꯗꯣ ꯍꯥꯏꯗꯤ ꯑꯥ ꯑꯣꯐꯤꯁ ꯑꯃꯒ ꯂꯩꯔꯒ ꯑꯗꯨꯃꯥꯏꯅꯒ ꯇꯧꯕ꯭ꯔꯥ ꯅꯠꯇ꯭ꯔꯒ ꯀꯃꯥꯏ ꯀꯃꯥꯏꯅ ꯇꯧꯔꯤꯅꯣꯕ
ꯇꯧꯔꯤꯅꯦ ꯑꯣꯐꯤꯁ ꯑꯃ ꯂꯩꯔꯒ ꯀꯩꯅꯣ ꯀꯦꯇ꯭ꯔꯤꯡꯁꯦ ꯑꯁꯦꯡꯕ ꯍꯥꯏꯇꯥꯔꯦ ꯁꯉꯥꯏ ꯁꯉꯥꯏꯅ ꯑꯌꯥ ꯁꯉꯥꯏꯅ ꯨꯄꯨ ꯄꯨꯁꯤꯂꯛꯄ ꯑꫭꯏꯔꯝꯒꯅꯤ
ꯑꯗ ꯃꯣꯏꯅ ꯑꯗꯨꯝ ꯗ꯭ꯔꯦꯁ ꯀꯩꯀꯥꯗꯨꯗꯤ ꯃꯣꯏꯅ ꯑꯗꯨꯝ ꯄꯤꯕ꯭ꯔꯥ ꯅꯠꯇ꯭ꯔꯒꯅ ꯏꯁꯥ ꯏꯁꯥꯅ ꯇꯨꯍꯟꯕ꯭ꯔꯥ ꯀꯃꯥꯏꯅ ꯇꯧꯒꯦꯕ
ꯁꯥꯅ ꯇꯨꯖꯗꫭꯏꯅꯦ ꯂꯨꯄꯥ ꯂꯤꯁꯤꯡ ꯐꯥꯟ ꯂꯤꯁꯤꯡ ꯐꯥꯟ ꯆꯪꯗꯒꯨꯝ ꯇꯧꯕ
ꯇꯨꯕꯝꯗꯤ ꯃꯣꯏꯅ ꯄꯤꯕ꯭ꯔꯥ ꯅꯠꯇ꯭ꯔꯒꯅ ꯅꯣꯏ ꯅꯁꯥ ꯅꯁꯥꯅ ꯆꯠꯂ ꯇꫭꯏꯔꯣ
ꯇꯨꯝꯐꯝ ꯑꯃꯗꯤ ꯄꯤꯔꯝꯕꯅꯦ ꯍꯥꯟꯅ ꯁꯤꯗ ꯀꯩꯅꯣ ꯊꯣꯡꯒꯥꯜ ꯖꯥꯔ ꯑꯗꯨꯋꯥꯏꯗ ꯑꯃ ꯂꯩꯔꯝꯕ ꯋꯥ ꯈꯪꯗꯦ ꯑꯃꯨꯛ ꯍꯣꯡꯗꯣꯛꯈ꯭ꯔꯦ ꯒ꯭ꯌꯥꯟ ꯇꯥꯔꯗꯤ ꯑꯩꯈꯣꯏ ꯅꯍꯜꯃꯨꯛ ꯇꯨꯔꯦ
ꯑꯣ
ꯑꯁ ꯑꯩꯈꯣꯏ ꯄꯩꯁꯥ ꯃꯣꯏ ꯑꯃ ꯃꯉꯥ ꯁꯥꯔꯚꯤꯁ ꯍꯥꯏꯅ ꯂꯩꯕꯗꯣ
ꯑꯥ
ꯑꯗꯨꯗ ꯑꯗꯨ ꯃꯣꯏ ꯀꯦꯇꯔꯤꯡ ꯃꯣꯏꯒꯤꯅ ꯑꯃꯨꯛ ꯑꯣꯐꯤꯁ ꯑꯩꯈꯣꯏꯒꯤꯅ ꯀꯦꯇꯔꯤꯡꯒꯤ ꯑꯣꯏꯅ ꯇꯣꯉꯥꯟꯅ ꯑꯃꯨꯛ ꯁꯉꯥꯏꯗꯨꯒꯤ ꯁꯉꯥꯏꯗꯨꯒꯤ ꯃꯅꯨꯡꯗ ꯑꯃꯨꯛ ꯀꯦꯇꯔꯤꯡ ꯁꯥꯔꯚꯤꯁꯀꯤ ꯑꯣꯏꯅ ꯍꯥꯏꯗꯤ ꯀꯩꯅꯣ ꯃꯦꯅꯦꯖꯔ ꯃꯈꯥ ꯂꯩꯔ ꯇꯧꯕꯅꯦꯕ ꯍꯧꯖꯤꯛꯀꯤ ꯃꯉꯥꯜ ꯁꯥꯔꯚꯤꯁꯀꯤꯁꯤ ꯂꯩꯇꯦ ꯑꯗꯨꯅ ꯃꯣꯏꯗꯤ ꯄꯩꯁꯥ ꯆꯥꯎꯋꯦ ꯍꯥꯏꯕ ꯀꯩꯅꯣ ꯂꯤꯁꯤꯡ ꯑꯃꯒ ꯂꯤꯁꯤꯡ ꯑꯃ ꯆꯅꯤ ꯑꯣꯏ ꯍꯥꯏꯕ꯭ꯔꯥ ꯀꯩꯅꯣ ꯑꯩꯈꯣꯏꯒꯤꯅ ꯑꯃꯕꯨꯛ ꯂꯤꯁꯤꯡ ꯑꯃ ꯑꯣꯏꯔꯒ ꯆꯅꯤ ꯀꯛꯈꯤꯗꯣꯏꯅꯤ ꯆꯅꯤꯄꯥꯜꯅꯤꯗꯣ ꯃꯣꯏꯅ ꯂꯤꯁꯤꯡ ꯑꯃꯒ ꯆꯅꯤ ꯑꯣꯏꯔꯥ ꯀꯌꯥ ꯀꯛꯇꯣꯏꯅꯣ ꯄꯩꯁꯥ ꯆꯉ
ꯑꯣ ꯑꯣ ꯑꯣ ꯀꯦꯇꯔꯤꯡꯁꯦ ꯑ ꯑꯗ
ꯑꯩꯈꯣꯏꯗꯤ ꯑꯃꯨꯛ ꯁꯉꯥꯏꯗ ꯃꯤꯡ ꯆꯔꯕꯅꯤꯅ ꯑꯇꯣꯞꯄ ꯀꯦꯇ꯭ꯔꯤꯡ ꯁꯉꯥꯏꯒꯤ ꯅꯠꯇꯕꯤꯗ ꯑꯇꯣꯞꯄ ꯍꯨꯔꯥꯜꯂ ꯆꯠꯄ ꯌꯥꯗꯦꯕ ꯍꯣꯏ ꯌꯥꯕꯨꯗꯤ ꯌꯥ ꯑꯩ ꯍꯨꯔꯥꯜꯂꯒ ꯑꯩꯁꯨ ꯈꯪꯅꯔꯛꯑꯒꯗꯤ ꯀꯩꯅꯣ ꯇꯧꯗꯣꯏꯅꯦꯕ ꯁꯉꯥꯏꯁꯦ ꯇꯥꯟꯊꯣꯔꯛꯇꯣꯏꯅꯦꯕ
ꯑꯣ
ꯃꯣꯏꯗ ꯃꯣꯏꯗ ꯑꯩꯈꯣꯏ ꯔꯦꯀꯣꯔꯠ ꯂꯩꯕꯅꯤꯅ ꯃꯣꯏ ꯃꯈꯥꯗ ꯌꯥꯎꯕꯅꯦ ꯑꯇꯣꯞꯄ ꯀꯦꯇꯔꯤꯡ ꯑꯃꯇ ꯆꯠꯄ ꯌꯥꯗꯦꯕ ꯑꯇꯣꯞꯄ ꯃꯉꯥꯒꯤ ꯑꯣꯏꯁꯅꯨ ꯀꯩ ꯑꯣꯏꯁꯅꯨ ꯇꯣꯉꯥꯟꯅ ꯍꯨꯔꯥꯜꯂ ꯆꯠꯀꯦꯗꯤ ꯑꯗꯨ ꯑꯣꯏꯁꯨ ꯈꯪꯅꯔꯒꯗꯤ ꯑꯃꯨꯛ ꯀꯩꯅꯣ ꯇꯧꯗꯣꯏꯅꯦꯕ
ꯑꯣ ꯑꯣ ꯑꯣ ꯀꯦꯇꯔꯤꯡꯁꯦ ꯑꯩꯗꯤ ꯑꯩꯅ ꯁꯨꯝ ꯈꯟꯕꯗ ꯍꯥꯏꯗꯤ ꯑ ꯀꯩꯅꯣ ꯈꯔ ꯑꯣꯏꯕ ꯅꯤꯡꯕ ꯁꯉꯥꯏ ꯈꯔ ꯑꯣꯏꯕ ꯅꯤꯡꯉꯦꯕꯀꯣ ꯍꯥꯏꯗꯤ ꯃꯥꯒꯤ ꯃꯈꯥꯗ ꯂꯣꯏ ꯆꯂꯥꯏꯔꯦꯅ ꯈꯟꯕ ꯑꯗꯣ ꯑꯇꯣꯞ ꯑꯇꯣꯞꯄꯁꯨ ꯃꯌꯥꯝ ꯂꯩꯌꯦꯕ
ꯂꯩꯍꯦ ꯑꯔꯥ ꯑꯔꯥ ꯀꯦꯇ꯭ꯔꯤꯉꯩꯅ ꯑꯃꯁꯨ ꯂꯩꯅꯗꯪ ꯅꯃꯒꯦ ꯇꯧ ꯗꯤꯂꯥꯏꯠ ꯗꯤꯂꯥꯏꯠ ꯀꯦꯇꯔꯤ ꯀꯤꯆꯟ ꯌꯥꯝ
ꯎꯝ ꯃꯈꯜ ꯃꯈꯜꯅꯤꯅ ꯃꯣꯏ ꯁꯥꯔꯚꯤꯁ ꯀꯦꯇꯔꯤꯡꯁꯨ ꯁꯥꯔꯚꯤꯁ ꯃꯥꯟꯅꯗꯕ ꯌꯥꯎꯋꯤꯗꯅ ꯑꯃ ꯐꯝꯃꯒ ꯃ ꯑꯩꯈꯣꯏ ꯁꯔꯞ ꯇꯧꯕ ꯃꯤꯒ ꯐꯝꯃꯒ ꯃꯌꯥꯝ ꯕꯔꯥ ꯈꯅꯥ ꯍꯥꯏ ꯇꯗꯣ ꯂꯣꯏ ꯀꯣꯠꯅꯕꯤꯗꯣ ꯍꯥꯏꯗꯤ ꯃꯁꯥ ꯃꯁꯥꯅ ꯇꯧꯍꯟꯕꯤꯗꯣ ꯑꯗꯨꯒ ꯂꯣꯏꯔꯀꯥꯟꯗ ꯑꯃꯨꯛ ꯔꯤꯚꯤꯜ ꯇꯧꯕꯤꯕ ꯑꯩꯈꯣꯏ ꯑꯩꯈꯣꯏꯅ ꯇꯧꯔꯤꯁꯤꯅ ꯑꯃꯨꯛ ꯍꯦꯛꯇ ꯍꯧꯕꯗ ꯂꯣꯏꯕ ꯄꯤꯕꯤ ꯀꯩꯅꯣ ꯇꯧꯕꯤ ꯂꯣꯏꯅ ꯌꯥꯎꯕꯤꯅꯤꯗꯣ
ꯑꯣ ꯑꯗꯨꯗꯤ ꯋꯥꯔꯝꯅꯤ ꯅꯣꯏꯗꯨꯗꯤꯀꯣ ꯐꯖꯅ
ꯀꯥꯏ ꯋꯥꯏ
ꯈꯪꯗ꯭ꯔꯦꯅꯦ ꯍꯧꯖꯤꯛꯀꯥꯟꯁꯦ ꯊꯕꯛꯁꯦ ꯃꯈꯟ ꯃꯈꯟ ꯂꯩꯅꯔꯤꯁꯦ ꯇꯧꯅꯔꯤꯁꯦ ꯑꯗꯣ ꯁꯉꯥꯏꯒꯤꯁꯦ ꯀꯩꯅꯣꯁꯨ ꯇꯧꯋꯦ ꯍꯥꯏꯗ ꯍꯥꯏꯗꯤ ꯀꯦꯇ꯭ꯔꯤꯡ ꯅꯠꯇꯕ ꯑꯇꯣꯞꯄ ꯊꯕꯛ ꯀꯩꯀꯥꯁꯨ ꯑꯗꯨꯝ ꯀꯩꯅꯣ ꯇꯧꯕ ꯆꯠꯄ ꯈꯣꯠꯄ ꯌꯥꯕ ꯃꯥꯜꯂꯦ ꯀꯃꯥꯏ
ꯌꯥ ꯃꯥꯏ ꯍꯥꯎꯁ
ꯍꯥꯎꯁ ꯀꯤꯞꯄꯤꯡ ꯂꯩ ꯑꯗꯒꯤ ꯀꯩꯀꯩ ꯂꯣꯏ ꯂꯩ ꯃꯣꯏꯒꯤ ꯇꯣꯉꯥꯟ ꯇꯣꯉꯥꯟꯅ ꯁꯉꯥꯏ ꯀꯣꯂꯦꯖ ꯍꯥꯎꯁ ꯀꯦꯝꯄꯤꯡ ꯑꯗꯒꯤ ꯀꯩꯀꯩ ꯊꯕꯛ ꯑꯦꯅꯤꯋꯥꯛꯀꯤ ꯊꯕꯛ ꯀꯔꯤ ꯀꯩ ꯂꯣꯏ ꯀꯣꯟꯕꯅꯤ ꯃꯣꯏ ꯌꯥꯎꯕꯅꯤ ꯃꯣꯏ ꯂꯣꯏ
ꯑꯣ
ꯑꯗꯨꯒꯤꯗꯤ ꯄꯩꯁꯥꯗꯤ ꯍꯥꯏꯗꯤ ꯀꯃꯥꯏ ꯀꯃꯥꯏꯅ ꯁꯥꯒꯦꯅ ꯈꯪꯕ꯭ꯔꯣ
ꯏꯅꯤ ꯀꯀꯤ ꯈꯥꯗ ꯍꯥꯎꯁ ꯀꯤꯞꯄꯤꯡꯒꯤꯗꯤ ꯍꯥꯎꯁ ꯀꯤꯞꯄꯤꯡꯒꯨꯝꯕ ꯀꯩꯅꯣꯒꯨꯝꯕ ꯇꯧꯕꯗꯤ ꯃꯣꯏꯅ ꯃꯣꯏꯅ ꯁꯥꯔꯛꯄꯅꯦ ꯄꯩꯁꯥꯗꯣ ꯃꯣꯏꯅ ꯃꯄꯨꯗꯨꯅ ꯑꯩꯈꯣꯏꯅ ꯁꯨꯔꯤ ꯃꯄꯨꯗꯨ ꯄꯤ ꯁꯉꯥꯏꯅ ꯄꯤꯗꯣꯏꯅꯦꯕ
ꯑꯣ ꯑꯣ ꯑꯗꯨꯗꯤ ꯀꯟꯇꯦꯛ ꯍꯥꯏꯗꯤ ꯃꯣꯏꯅ ꯃꯣꯏꯅ ꯀꯟꯇꯦꯛꯁꯦ ꯃꯣꯏ ꯂꯧꯔꯛꯄꯅꯦꯕꯀꯣ ꯑꯗꯨꯒ ꯅꯣꯏꯗ ꯄꯥꯎ ꯍꯥꯏꯔꯛꯇꯣꯏ ꯅꯠꯇ꯭ꯔꯣ ꯑꯗꯨꯒ
ꯑꯣ ꯍꯣꯏ ꯍꯣꯏ ꯍꯣꯏ ꯅꯨꯡꯉꯥꯏ ꯍꯥꯏꯦ ꯊꯨ
ꯑꯣ ꯑꯗꯨꯒ ꯄꯩꯁꯥ ꯑꯥ ꯍꯥꯏꯔꯣ ꯍꯥꯏꯔꯣ
ꯃꯅꯤ ꯃꯇꯨꯡ ꯃꯅꯤ ꯃꯇꯨꯡꯗ ꯀꯩꯅꯣ ꯆꯠꯄꯅꯦ ꯑꯌꯨꯛꯇ ꯁꯤꯒꯤ ꯁꯤꯒꯤ ꯀꯧꯋꯥꯒꯤ ꯆꯪꯁꯤꯜꯂꯒ ꯃꯥꯒꯤ ꯑꯣꯏꯕ ꯑꯌꯨꯛ ꯑꯌꯨꯛ ꯉꯇꯥ ꯄꯨꯡ ꯀꯗꯅꯣ ꯇꯔꯨꯛ ꯇꯔ ꯄꯨꯡ ꯃꯥꯄꯟ ꯐꯥꯎꯗ ꯀꯅꯣ ꯑꯣꯏꯕꯅꯦ ꯑꯌꯨꯛꯇ ꯄꯨꯡ ꯀꯌꯥ ꯑ ꯃꯃꯥꯏ ꯑꯣꯏꯕꯅꯤ ꯃꯥꯜꯂꯤ ꯃꯣꯏ ꯂꯩ ꯃꯣꯏ ꯌꯨꯝꯒꯤ ꯂꯩ ꯊꯥꯕ ꯂꯩꯗꯅ ꯁꯨꯝ ꯌ ꯂꯩ ꯊꯥꯕꯒꯨꯝꯕ ꯑꯗꯨꯒꯤ ꯊꯕꯛ ꯀꯩꯀꯩ ꯇꯧꯕ ꯆꯠꯄꯅꯦ ꯑꯌꯨꯛꯇ
ꯑꯣ ꯑꯗꯨꯒꯤ ꯑꯗꯨꯒꯨꯝꯕꯩꯗꯨꯗꯤ ꯍꯥꯏꯗꯤ ꯄꯩꯁꯥꯗꯤ ꯑꯗꯨꯁꯨ ꯑꯗꯨꯝ ꯁꯉꯥꯏꯅ ꯑꯗꯨꯝ ꯁꯥꯔꯛꯇꯣꯏꯔꯥ ꯅꯠꯇ꯭ꯔꯒꯅ ꯃꯣꯏ ꯃꯁꯥꯅ ꯑꯗꯨꯝ ꯀꯩꯅꯣꯗꯨꯗ ꯊꯕꯛ ꯁꯨꯕ ꯂꯥꯛꯏꯕ ꯃꯤꯗꯨ ꯑꯗꯨꯝ ꯄꯤꯕ꯭ꯔꯥ ꯀꯃꯥꯏꯅ ꯇꯧꯒꯦ
ꯁꯉꯥꯏꯅ ꯁꯥꯗꯣꯏ ꯆꯠꯇꯕ ꯅꯨꯃꯤꯠ ꯊꯥ ꯑꯃꯗꯨꯗ ꯆꯠꯇꯕ ꯅꯨꯃꯤꯠ ꯄꯩꯁꯥ ꯀꯛꯇꯣꯏ ꯅꯨꯃꯤꯠ ꯅꯤꯅꯤꯔꯣ ꯍꯨꯝꯗꯤꯔꯣ ꯑꯗꯨ ꯂꯦꯞ ꯌꯥꯏꯕ ꯑꯗꯩ ꯂꯦꯞꯁꯜꯂꯛꯑꯒꯅ ꯄꯩꯁꯥ ꯈꯛꯇ
ꯑꯣ ꯊꯥꯒꯤ ꯑꯣꯏꯅ ꯄꯤꯔꯣ ꯅꯠꯇ꯭ꯔꯥ ꯀꯃꯥꯏꯅ ꯇꯧꯔꯤꯅꯣ
ꯊꯥꯡꯒꯤ
ꯊꯥ ꯍꯥꯏꯗꯤ ꯊꯥ ꯑꯝꯗ ꯀꯌꯥ ꯀꯌꯥꯃꯨꯛꯀ ꯄꯤꯒꯕ ꯃꯣꯏ ꯑꯗꯨꯃꯥꯏꯅ ꯆꯠꯄꯗꯣ
ꯂꯥ ꯂꯤꯁꯤꯡ ꯃꯔꯤ ꯃꯉꯥꯔ ꯀꯩꯅꯣ ꯁꯥꯕꯅꯤꯅꯦ
ꯊꯥꯒꯤ ꯑꯣꯏꯅ
ꯑꯥ
ꯑꯗꯨꯗꯤ ꯌꯥꯝꯗꯦꯍꯦ
ꯀꯨꯏꯗꯦꯍꯦ ꯊꯕꯛꯇꯣ ꯑꯌꯨꯛ ꯉꯇꯥ ꯄꯨꯡ ꯀꯩꯅꯣꯗꯩꯅ ꯀꯩꯅꯣꯐꯇꯅꯤ ꯀꯩꯅꯣ ꯄꯨꯡ ꯇꯔꯨꯛꯂꯣ ꯑꯗꯩ ꯄꯨꯡ ꯅꯤꯄꯥꯜ ꯃꯥꯄꯜ ꯐꯥꯎꯇꯅꯦꯕ ꯄꯨꯡ ꯑꯅꯤ ꯑꯍꯨꯝ ꯈꯛꯇꯅꯦꯕ ꯑꯗꯨꯝ ꯑꯗꯨ ꯊꯕꯛꯇꯁꯨ ꯂꯣꯏ ꯆꯠꯅꯤꯡꯉꯤꯗꯅ
ꯍꯥꯏꯗꯤ ꯅꯨꯃꯤꯠꯁꯨꯨꯞꯄ ꯑꯃ ꯅꯠꯇꯦꯕ ꯃꯥꯜꯂꯤ ꯑꯣꯏꯔ ꯅꯥꯄꯤꯕꯣꯏꯔꯝꯕ ꯑꯗꯨ ꯇꯧꯔ ꯑꯗꯨꯝ ꯂꯥꯛꯇꯣꯏꯅꯤ
ꯑꯣ ꯑꯗꯨꯗꯤ ꯌꯥꯏꯍꯦ ꯀꯩꯁꯨꯝ ꯀꯩꯅꯣ ꯇꯧꯕ ꯅꯠꯇꯦꯗ ꯑꯣ ꯐꯔꯦ ꯂꯩꯔꯣ ꯑꯩꯁꯨ ꯕꯣ ꯉꯥꯛꯇ ꯌꯦꯡꯉꯨꯈꯤꯒꯦ
ꯑꯦ ꯁꯨꯗ꯭ꯔꯤꯍꯦ
ꯊꯝꯃꯦꯀꯣ ꯇꯥꯏ ꯇꯥꯏ
ꯃꯤꯅꯤꯠ ꯁꯨ ꯁꯨꯔꯝꯒꯤꯔꯣꯏꯗ
ꯊꯝꯃꯣ ꯊꯝꯃꯣ
ꯁꯨꯗ꯭ꯔꯤ ꯍꯥꯏꯕ ꯇꯥꯕ꯭ꯔꯣ